ꯇꯥꯔꯦꯅꯦ ꯍꯧꯖꯤꯛꯇꯤ ꯑꯩ ꯌꯥꯝ ꯍꯔꯥꯎꯋꯦ
ꯀꯔꯤꯒꯤꯔꯣ
ꯃꯇꯝꯗꯣ ꯑꯗꯨꯝ ꯇꯥꯕꯒꯤ
ꯑꯆꯥ ꯍ ꯍ ꯍ ꯑꯣꯀꯦ ꯑꯗꯨꯗꯤ ꯑꯩ ꯉꯁꯥꯏ ꯅꯪꯕ ꯐꯥꯁ ꯐꯨꯗ ꯆꯥꯕ꯭ꯔꯣ ꯆꯥꯅꯤꯡꯗꯦꯕ
ꯍꯥꯥ
ꯐ ꯐꯨꯗ ꯐꯥꯁ ꯐꯨꯗ ꯄꯥꯝꯕ꯭ꯔꯣꯔꯒ ꯀꯔꯤ ꯍꯥꯏꯕꯅ
ꯃꯤ ꯅꯠꯇꯦꯌꯦ ꯑꯩ ꯐꯥꯁ ꯐꯨꯗ ꯆꯥꯅꯤꯡꯗꯦ ꯑꯩꯗꯤ
ꯆꯀꯔꯤꯒꯤ
ꯍꯧꯖꯤꯛꯇꯤ ꯑꯌꯥꯝꯕꯗꯤ ꯑꯗꯨꯝ ꯃꯥꯗꯤ ꯑꯣꯏꯂꯤ ꯑꯣꯏꯔꯒ ꯑꯗꯨꯝ ꯈꯔ ꯃꯥꯗꯤ ꯑꯗꯨꯝ ꯌꯥꯎꯋꯦꯅ ꯊꯥꯎ ꯁꯔꯨꯄꯇꯣ ꯀꯝꯗ
ꯍꯗꯤ ꯐ ꯐꯨꯝ ꯆꯥꯏꯌꯦ
ꯎꯝ
ꯑꯗꯨꯗꯤ ꯅꯪꯗꯤ ꯔꯦꯁꯇꯨꯔꯦꯟ ꯑꯃ ꯆꯠꯄ ꯀꯥꯟꯗ ꯀꯔꯝ ꯀꯔꯝ
ꯑꯩꯗꯤꯒꯣ ꯑꯩꯗꯤ ꯏꯃꯥꯟꯅꯕꯁꯤꯡꯅ ꯆꯪꯉꯅꯦꯕ ꯃꯣꯏꯗꯤ ꯄꯥꯝꯃꯦꯕ ꯈꯪꯕ꯭ꯔꯥ ꯑꯗꯣ ꯆꯪꯉ ꯆꯪꯉꯒ ꯈꯜꯂꯣ ꯍꯥꯏꯗꯣꯏꯅꯦ ꯑꯩꯗꯤ ꯈꯔ ꯑ ꯆꯝꯕꯗꯣ
ꯑꯆꯥꯥ
ꯊꯝꯕꯗꯣ ꯌꯦꯡꯉꯒ ꯂꯩꯇ꯭ꯔꯗꯤ ꯑꯗꯨꯝ ꯖꯁ ꯁꯦꯛꯒꯨꯝꯕ ꯈꯛꯇ ꯊꯛꯑꯒ
ꯎꯝ
ꯊ
ꯑꯁ ꯌꯥꯝ ꯋꯥꯔꯦꯗ ꯅꯪꯒꯤ ꯋꯥꯔꯤ ꯇꯥꯕꯁꯦ
ꯋꯥꯏꯦ
ꯁꯇꯅ ꯆꯪꯉꯒ ꯆꯥꯅꯤꯒ ꯆꯥꯅꯤ ꯅꯪꯅ ꯁꯦꯠꯈꯔꯒ ꯀꯣꯛꯅꯦꯅ ꯋꯥꯗ꯭ꯔꯣ
ꯑꯗꯨ ꯅꯅꯤꯡꯗꯦꯕ ꯐꯥꯁ ꯐꯨꯗꯁꯦ ꯑꯗꯣ ꯑꯩꯅ ꯆꯥꯕ ꯌꯥꯕꯗꯤꯀꯣ ꯑꯗꯨꯝ ꯐ꯭ꯔꯥꯏ ꯔꯥꯏꯁꯇꯣ ꯑꯗꯨ ꯐꯥꯎꯗꯤ ꯑꯩ ꯆꯥꯔꯣꯏ ꯄꯣꯄꯥꯏ ꯂꯩ ꯐꯥꯎ ꯆꯥꯕ ꯉꯝꯃꯦ ꯑꯇꯩꯗꯤ
ꯑꯗꯨꯗꯤ ꯅꯪꯗꯤ ꯊꯥꯎ ꯆꯥꯗ꯭ꯔꯕꯅꯤꯅ ꯊ ꯊꯣꯛꯄ ꯑꯃ ꯆꯥꯔꯕꯅꯤꯅ ꯁꯨꯞꯅ ꯁꯗꯣꯁ ꯀꯨꯝꯕꯥ
ꯅꯪꯒꯤ ꯅꯦꯠꯋꯥꯛ ꯅꯨꯡꯉꯥꯏꯇ꯭ꯔꯦ ꯅꯨꯡꯉꯥꯏ ꯅꯦꯠꯋꯥꯛ ꯅꯨꯡꯉꯥꯏꯕꯐꯝꯗ ꯊꯣꯛꯧꯔꯛꯎ ꯍꯜꯂꯣ